ꯍꯜꯂꯣ ꯍꯜꯂꯣ
ꯁꯥꯥꯕ꯭ꯔꯣ
ꯖ ꯔꯤꯖꯦꯛ ꯂꯣꯏ ꯆꯠꯂꯛꯀꯅꯤꯀꯣ ꯀꯔꯤꯣ ꯍꯣꯠꯅꯣ
ꯑꯥ
ꯀꯔꯤ ꯃꯈ ꯈꯣꯠꯅꯣ ꯔꯤꯖꯦꯛ ꯂꯣꯏ ꯆꯠꯂꯛꯀꯅꯤꯀꯣ
ꯑꯁ ꯏꯁꯩ ꯇꯥꯔꯝꯃꯒꯦꯅꯦ ꯑꯗꯨ ꯋꯥꯔꯤ ꯆꯥꯛ ꯆꯥꯔꯕꯣ
ꯑꯣꯏ
ꯀꯩ ꯆꯥꯔꯒꯦ
ꯑ ꯁꯤꯗꯤ ꯍ ꯍꯦ ꯁꯥ ꯆꯥꯏ ꯁꯥ
ꯀꯔꯤ ꯁꯥ ꯆꯒꯦ ꯉꯁꯤꯗꯤ
ꯂꯝꯗꯤꯅꯤ ꯁꯁꯥ ꯆꯦ ꯀꯅ
ꯆꯅꯒꯦ ꯍꯦ ꯇꯕꯨꯗꯤꯣꯏꯁꯣ
ꯎ ꯎꯝ
ꯑꯍꯥꯎꯕ ꯂꯥꯏ ꯌꯦꯟꯖꯥꯡ ꯍꯍꯥꯎꯕ ꯊꯣꯡꯉꯒ ꯑꯩꯈꯣꯏꯗꯁꯨ ꯅꯣꯡꯃꯗ ꯆꯥꯥꯁꯦ ꯈꯣꯠꯁꯦꯁꯨ ꯍꯥꯏꯗꯦ
ꯇꯣꯂꯣꯞ ꯐꯪꯅꯗ꯭ꯔꯥ ꯀꯟꯅꯗꯤ ꯃꯇꯣꯝ ꯃꯇꯣꯝꯇ ꯆꯥꯟꯅꯁꯦꯂꯣꯞ ꯐꯥꯡ ꯀꯗ ꯍꯂꯣ ꯐꯥꯥꯡ ꯀꯗ ꯇꯣꯂꯣꯞ ꯐꯥꯎꯅ ꯀꯜꯂ ꯈꯥꯏꯒꯠꯅ ꯑꯗꯨꯝ ꯆꯥꯃꯤꯟꯅꯔꯁꯤ ꯑꯃꯨꯛ
ꯍꯣꯏ ꯈꯔ ꯈꯠꯅꯔꯒ ꯆꯥꯃꯤꯟꯅꯕ ꯍꯥꯏꯗꯨꯗꯤ ꯑꯃꯥꯟꯅꯦꯕ ꯇꯣꯂꯣꯞ ꯐꯪ ꯀꯥꯟꯗ ꯃꯆꯥꯥ ꯃꯆꯥꯥꯒꯤ ꯆꯥꯃꯤ ꯅꯁꯦ ꯑꯗꯨꯗ ꯦ ꯍꯥ ꯇ ꯃꯗꯒꯗꯅ ꯍꯥꯏ
ꯅꯣꯏ ꯅꯣꯏꯗꯤ ꯇꯂꯣꯞ ꯊꯪꯅꯔꯝꯒꯅꯤ ꯑꯩꯈꯣꯏꯗꯤ ꯆꯪꯗꯣꯏꯅ
ꯁꯥꯡꯗꯔꯤꯗ ꯀꯣꯏꯁꯨ ꯑꯩ ꯆꯂꯣꯗ ꯅꯣꯏꯅ ꯍꯦꯅ ꯆꯥꯡꯅꯤ ꯀꯥꯏꯅ
ꯀꯗꯥꯏꯗꯒꯤꯅ ꯆꯪꯗ꯭ꯔꯤꯁꯤꯅꯣ ꯍꯧꯖꯤꯛꯐꯥꯎ
ꯍꯣꯏ ꯑꯗꯨꯕꯨꯗꯤ ꯅꯣꯏ ꯆꯪꯂꯝꯒꯅꯤ ꯑꯩꯈꯣꯏꯒꯤꯛꯇ ꯆꯪꯗ꯭ꯔꯤꯒꯦ
ꯎꯝ ꯍꯌꯦꯡ ꯄꯨꯡ ꯀꯌꯥꯗ ꯊꯕ ꯂꯩꯕ꯭ꯔꯣ
ꯍꯌꯦꯡꯁꯦ ꯑꯁ ꯊꯕꯛꯄꯗꯤ ꯂꯩꯗꯗ ꯍꯌꯦꯡ ꯍꯧꯒꯠꯂꯅꯤ ꯆꯥꯛ ꯆꯥꯔꯅꯤ ꯍꯒꯣꯂꯅꯦ ꯅꯪ ꯊꯕꯛ ꯑꯗꯨꯝ ꯇꯧꯔꯅꯤ ꯑꯗꯨ ꯃ ꯉꯥꯏꯔꯦꯗ ꯊꯕꯥꯛ ꯍꯥꯏꯕꯗꯤ ꯑꯋꯥꯕ ꯊꯕꯛꯇꯨꯗ ꯑꯗꯨ ꯍꯌꯦꯡ ꯆꯦ ꯑꯩꯁꯦ ꯋꯥꯡꯈꯣꯏꯗ ꯒꯥꯔꯤ ꯑꯃ ꯌꯦꯡꯕ ꯆꯠꯁꯦ ꯍꯥꯏꯅ ꯈꯅꯤꯦ ꯈꯟꯕ ꯊꯥꯡꯗꯦ
ꯑꯣ ꯀꯅꯥ ꯀꯁꯦ ꯇꯣꯏꯅꯨ
ꯒꯥꯔꯤ ꯂꯩꯇ꯭ꯔꯤꯌꯦ ꯑꯗꯣ ꯀꯅꯥꯒ ꯆꯠꯃꯤꯟꯅꯗꯦꯅꯣ ꯈꯪꯗꯦ ꯏꯄꯥꯅꯤ ꯆꯠꯃꯤꯟꯅꯁꯤꯔꯣ
ꯍꯌꯦꯡ ꯇꯤ ꯂꯩꯍꯦ ꯑꯩꯈꯣꯏꯗꯤ
ꯅꯪꯗꯤ ꯑꯗꯨ ꯂꯩꯔꯅꯤ ꯅꯈꯣꯏꯗ ꯅꯪꯗꯤ ꯌꯥꯔꯣꯏꯅꯦ ꯒꯥꯔꯤꯁꯨ ꯂꯩꯇꯦ ꯑꯩꯗꯤ ꯀꯅꯥꯒ ꯆꯠꯃꯤꯟꯅꯒꯦ ꯃꯊꯪꯅꯦꯦ
ꯑ ꯋꯥꯡꯈꯣꯏꯕꯨ ꯏꯅꯥꯛ ꯅꯛꯄꯥꯎꯕꯨ ꯀꯩꯅꯣꯅ ꯂꯥꯏꯟꯗ ꯆꯠꯂꯒꯩꯅ
ꯅꯪ ꯀꯣꯟ ꯀꯣꯏꯁꯦ ꯏꯅꯥꯅꯥꯑꯌꯦꯕ
ꯑꯁ ꯌꯥꯝ ꯂꯥꯞꯇꯕꯅꯦꯍꯦ ꯀꯥꯟꯆꯤꯄꯨꯔ ꯈꯔ ꯍꯦꯜꯂꯒ ꯂꯩꯕꯗ ꯅꯠꯇ
ꯃꯤꯁ ꯑꯥ ꯀꯩꯅꯩꯅꯣ ꯨꯁꯤ ꯋꯥꯂꯣ ꯍꯦꯂꯅꯤ ꯀꯥꯁ ꯍꯦꯂꯅꯤ ꯑꯁ ꯆ ꯇꯥꯡ ꯇꯥꯡ ꯇꯪ ꯂꯩꯔ ꯂꯩꯔ ꯐꯒ ꯑꯗꯨ ꯑꯣꯏꯔꯁꯨ ꯃꯤꯒꯤ ꯂꯩꯔꯛ ꯂꯩꯔꯛ ꯆꯪꯉꯤꯗꯅ
ꯑꯥ
ꯗꯜꯂꯞ ꯄꯦꯕ ꯌꯥꯗꯦꯕ ꯅꯪ ꯆꯠꯄ ꯆꯠꯍꯧꯔꯣꯅꯦ
ꯑꯗꯦ ꯋꯥꯡ ꯑꯣꯏꯕ ꯍꯥꯎꯔꯥꯏꯕꯤ ꯋꯥꯡꯒꯣꯏ ꯀꯩꯗ ꯑꯩꯈꯣꯏ ꯖꯒꯥꯅꯤꯅꯦ
ꯑꯗꯨ ꯅꯪꯒꯗꯤꯦ ꯃꯔꯨꯞ ꯌꯥꯌꯥ ꯑꯃꯣꯅꯦ ꯅꯪ ꯍ ꯆꯂꯥꯛ ꯃꯅꯤꯅꯦ ꯍꯣꯏꯕꯨꯗꯤ ꯆꯠꯇ꯭ꯔ ꯆꯠꯇꯔꯤ ꯆꯠꯇ꯭ꯔꯦꯗꯤ ꯑꯗꯨ ꯑꯣꯏꯔꯁꯨ ꯖꯒꯥꯕꯨꯗꯤ ꯑꯐꯦꯠꯄꯨꯗꯤ ꯈꯪꯕ
ꯎꯝ
ꯇꯨꯝꯃ ꯐꯅ ꯍꯧꯒ
ꯑꯁ ꯍꯧꯖꯤꯛꯐꯥꯎ ꯆꯤꯡꯗ ꯂꯩꯔꯗꯤ ꯇꯨꯝꯂꯗꯤ ꯀꯩꯅꯣꯁ
ꯆꯤꯡꯗ ꯂꯩꯕ ꯂꯩꯇꯕꯒꯤ ꯑꯝꯕꯥꯅꯦꯗ ꯃꯁꯥꯒꯤ ꯇꯨꯝꯅꯤꯡꯗ꯭ꯔꯗꯤ ꯑꯗꯨꯕꯨꯗꯤ ꯍꯧꯖꯤꯛꯐꯥꯎꯗ ꯇꯨꯝꯗꯅ ꯂꯩꯔꯤ ꯑꯗꯨꯗꯤ ꯆꯞ ꯃꯥꯟꯅꯩ ꯑꯗꯨꯅꯤ ꯑꯁ ꯍꯥꯏꯗꯤ ꯅꯪ ꯌꯨꯝ ꯆꯠꯂ ꯉꯁꯤꯁꯦ ꯑꯩꯈꯣꯏ ꯑꯩꯈꯣꯏ ꯒ꯭ꯔꯨꯞꯇꯕꯨ ꯗ꯭ꯌꯨꯇꯤ ꯇꯥꯗꯕ ꯆꯠꯂ
ꯇꯔꯝꯒꯅꯤꯒꯅ
ꯅꯨꯡꯇꯤꯒꯤꯗꯤ ꯇꯥꯗ꯭ꯔꯦꯅ ꯍꯥꯏꯗꯤ ꯍꯥꯏꯕꯅꯦ ꯃꯣꯏꯅ
ꯉꯁꯤꯗꯤ ꯏꯔꯥꯡ ꯂꯩꯕꯅꯤꯅ ꯏꯔꯥꯡ ꯂꯩꯕꯅꯤꯅ ꯑꯁ ꯅꯜꯂꯛꯒ ꯑꯗꯨꯒꯨꯝꯕꯗꯣ ꯌꯥꯔꯦ
ꯎꯗ
ꯀꯉꯥ ꯈꯅ ꯂ ꯂꯩꯕ꯭ꯔꯣ
ꯍꯣꯏ ꯏꯃꯥꯟꯅꯕ ꯑꯃꯒ ꯂꯥꯛꯑꯦ ꯏꯕꯥꯅꯤꯅ ꯍꯦꯛ ꯇꯨꯝꯕ ꯃꯐꯝꯗꯣ
ꯑꯣ
ꯇꯨꯃꯤꯟꯅꯌꯦ ꯅꯍꯥꯡ ꯂꯥꯛꯑꯣ ꯍꯥꯏꯁꯨ ꯅꯍꯥꯟꯗꯤ ꯊꯕꯛ ꯂꯩꯔꯦ ꯈꯣꯠꯂꯦꯅ ꯍꯥꯏꯔꯕꯅꯤꯅ ꯏꯃꯅꯒ ꯀꯧꯔꯒ ꯂꯥꯛꯑꯦ
ꯃꯃꯥꯏ ꯅꯝꯕꯔꯗꯨꯣ ꯑꯩꯈꯣꯏ ꯑꯩꯈꯣꯏ ꯑꯩꯈꯣꯏ ꯔꯣꯝꯒꯤꯗ꯭ꯔꯣ ꯀ꯭ꯔꯣꯝ ꯀꯔꯣꯝ ꯁꯥꯏꯒꯤꯅꯣ
ꯅꯣꯡꯉꯥꯜꯂꯦꯗ ꯊꯣꯡꯈꯨꯅꯦꯗ ꯃꯥꯗꯤ ꯏꯃꯥꯟꯅꯕꯒꯤꯗꯤ ꯋꯥ ꯏꯃꯥꯟꯃꯗ ꯑꯩꯈꯣꯏ ꯀꯗ ꯁꯒꯥ ꯈꯨ ꯅ ꯋꯥꯔ ꯏ
ꯁꯟꯒ ꯆꯥꯑꯣꯔꯦꯕꯥ ꯑꯩꯈꯣꯢꯗꯤ ꯅꯪ ꯍꯌꯦꯡ ꯄꯨꯡ ꯀꯌꯥꯗ ꯍꯥꯏꯒꯠꯂꯛꯇꯣꯏꯔꯣ
ꯄꯨꯡ ꯃꯥꯄꯟ ꯅꯪꯅꯕ
ꯅꯡ ꯐꯥꯔꯁ ꯇꯥꯕꯅ ꯍꯥꯏꯁꯦ
ꯁꯀꯦꯟ
ꯎ ꯆꯦꯀꯦꯟ ꯇꯥꯔꯗꯤ ꯄꯨꯡ ꯃꯥꯄꯜ ꯅꯥꯡꯅꯕ ꯄꯨꯡ ꯃꯥꯄꯜ ꯅꯥꯡꯅꯗ ꯌꯥꯗꯔꯤ ꯀꯅꯤ
ꯎꯝ
ꯆꯥꯅꯊꯣꯛꯑꯒ ꯒ꯭ꯌꯥꯟ ꯇꯥꯅ ꯑꯗꯨꯝ ꯂꯥꯛꯑꯁꯨ ꯌꯥꯔꯦ
ꯎꯝ
ꯍꯣꯏ ꯍꯣꯏ ꯐꯔꯦ ꯐꯔꯦ ꯑꯗꯨꯗꯤ ꯅꯪꯁꯨꯦ ꯐꯖꯅ ꯄꯣꯊꯥꯔꯣ ꯑꯗꯨꯗꯤꯀꯣ
ꯍꯣꯜꯂꯣ ꯑꯗꯨꯔꯣ ꯉꯥꯏꯈꯣ ꯀꯩꯅꯣ ꯌꯥꯎꯗ꯭ꯔꯤꯌꯦ
ꯎꯝ
ꯥꯏꯁꯒꯂꯣ ꯑ ꯆꯞꯇ
ꯋꯥꯁꯞ ꯆꯗ ꯑꯥ
ꯑ ꯅꯅꯤꯉ ꯂꯩꯔꯦ
ꯅꯛ ꯊꯣꯂꯔꯤꯒꯦ ꯅ ꯑꯗꯨꯗꯦ ꯋꯥꯆꯞꯇ ꯃꯤ ꯑꯅꯕ ꯈꯔ ꯂꯩꯕ꯭ꯔꯣ ꯋꯥꯔꯤ ꯁꯥꯕ ꯌꯥꯕ ꯑꯣꯀ
ꯇꯨꯝ ꯅꯤꯡꯗ꯭ꯔꯤꯕꯣ
ꯁꯃꯥꯟ ꯂꯩꯗ ꯀꯣꯏꯔꯦ
ꯌꯥꯝ ꯋꯥꯠꯂꯤꯕ ꯀꯌꯥꯝ ꯋꯥꯠꯂꯤꯒꯦ ꯍꯥꯏꯁꯤꯕꯣ ꯄꯨꯡ ꯕꯥꯔꯣꯗꯒꯤꯩ ꯍꯣꯔꯦꯟ ꯕꯣꯠ ꯌꯦꯡꯗꯣꯏꯔꯣ
ꯎꯝ ꯇꯥꯕ꯭ꯔꯣ
ꯍꯔꯦꯝ ꯕꯣꯜ ꯌꯦꯡꯗꯣꯏꯔꯣ
ꯍꯣꯏ ꯕꯣꯟꯗꯤ ꯌꯦꯡꯗꯣꯏꯅꯦ ꯉꯁꯤꯁꯨ ꯐꯖꯕ ꯕꯣꯜꯅꯤꯅꯦ ꯉꯁꯤꯁ
ꯀꯅꯥꯗ ꯁꯞꯄꯣꯔꯠ ꯇꯧꯒꯦ
ꯍꯥꯏꯗꯤ ꯉꯁꯤꯒꯤꯗꯤ ꯀꯩꯅꯣꯗ ꯂꯩꯔꯦ ꯉꯗꯤ ꯀꯅꯥꯒꯅꯣ ꯕ꯭ꯔꯥꯖꯤꯟꯒ ꯅꯣꯔꯋꯦ ꯂꯩꯕꯅꯦꯕ
ꯑꯣ ꯀꯔꯣꯝ ꯁꯥꯏꯗꯠꯇ ꯁꯞꯄꯣꯔꯠ ꯂꯩꯕ
ꯍꯣꯏ ꯅꯣꯡꯨ ꯍꯩꯕꯨꯗꯤ ꯅꯨꯡꯗꯤ ꯅꯨꯡꯁꯤꯗ ꯑꯣꯏꯔꯁꯨ ꯚꯔꯖꯤꯟꯅ ꯀꯥꯒꯗꯧ ꯃꯥꯜꯂꯦꯗ
ꯀꯥꯗꯤ ꯀꯥꯗ ꯃꯥꯜꯂꯤ ꯑꯗꯨꯕꯨ ꯉꯁꯤ ꯅꯣꯔꯋꯦꯅ ꯀꯩꯒꯨꯝꯕ ꯉꯝꯃꯗꯤ ꯃꯦꯔꯤꯀꯜ ꯍꯥꯏꯗ ꯊꯣꯛꯀꯅꯤ ꯅꯣꯔꯋꯦꯅ ꯐꯥꯟꯅ ꯀꯥꯔꯁꯨ ꯐꯥꯏꯅꯦꯜꯗꯤ ꯌꯥꯎꯕ ꯉꯝꯂꯔꯣꯏꯔ
ꯍꯣꯏ ꯑꯗꯨ ꯍꯥꯏꯅꯕꯗꯤ ꯂꯩꯌꯦꯅ ꯃꯃꯥꯡ ꯃꯃꯥꯡꯗꯁꯨ ꯀꯩꯅꯣꯒ ꯑꯥꯔꯖꯦꯟꯇꯤꯅꯥꯒ ꯀꯦꯛ ꯕꯥꯔꯗꯦ ꯁꯥꯟꯅꯕꯗ ꯀꯦꯛ ꯕꯥꯔꯗꯦꯗꯤ ꯑꯟꯇꯔꯤ ꯁꯥꯥꯎꯁꯨꯅꯇ
ꯑꯥ
ꯂꯥꯈ ꯃꯉꯥ ꯍꯦꯟꯕꯗ ꯅꯨꯡꯉꯥꯏꯕꯅꯦꯕ ꯃꯣꯏ ꯃꯣꯏꯒꯤ ꯃꯤꯠꯁꯤꯡꯗꯣ ꯄꯣꯄꯨꯂꯦꯁꯟꯗ
ꯎꯝ
ꯁꯣꯝ ꯑꯥꯔꯖꯦꯟꯇꯤꯅꯥꯒꯤꯗꯤ ꯃꯤ ꯀꯟꯇ꯭ꯔꯤ ꯆꯥꯎꯈ꯭ꯔꯕ ꯌꯣ ꯋꯥꯔꯜ ꯀꯇ ꯃꯤꯗꯤ ꯑꯗꯨꯝ ꯃꯔꯤꯔꯥ ꯃꯉꯥ ꯑꯅꯤ ꯑꯍꯨꯝꯗꯤ ꯂꯧꯈ꯭ꯔꯕꯅꯦ ꯍꯥꯏꯖꯔꯦ ꯅꯥꯗꯧꯕ ꯋꯥꯔꯀꯄꯗꯤꯀꯣ
ꯎꯝ
ꯑꯗꯨꯒ ꯄꯥꯅꯕ ꯍꯥꯏꯁꯦꯅꯤ ꯋꯤꯟꯅꯔꯒ ꯄꯥꯟꯅꯕ ꯍꯥꯏꯁꯦ ꯃꯣꯏꯗꯤ ꯍꯟꯗꯛꯇꯅ ꯀ꯭ꯋꯥꯂꯤꯐꯥꯏ ꯇꯧꯔꯒ ꯆꯪꯂꯛꯄꯅꯦ ꯑꯗꯨꯒ ꯃꯥꯟꯅꯕ ꯍꯥꯏꯁꯤꯗꯤ ꯃꯣꯏꯗꯤ ꯐꯥꯏꯅꯜ ꯐꯥꯎꯕ ꯐꯅꯦꯛ ꯉꯝꯃꯒ ꯆꯞ ꯃꯥꯟꯅꯔꯔꯤꯕ ꯃꯣꯏꯅꯤꯅ ꯃꯤꯡ ꯆꯠꯁꯤ ꯃꯣꯏꯅ ꯂꯦꯝꯅꯦꯕ ꯆ ꯂ ꯌꯥꯗꯔꯦ ꯀ ꯄꯥꯔꯇꯅ ꯅꯥꯏ ꯋꯥꯗ ꯅꯠꯇꯕ
ꯎꯝ
ꯊꯤꯅ ꯅꯥꯏꯔꯝꯃꯒ ꯀꯥꯕ ꯅꯠꯇꯦꯕ ꯃꯣꯏꯗꯣ ꯑꯍꯨꯝꯒ ꯑꯍꯨꯝꯒ ꯑꯅꯤꯅꯦꯕ ꯃꯣꯏꯅ ꯀꯥꯑꯦꯕ ꯗꯣ ꯑ ꯅꯤ ꯌꯦꯡꯗꯣ ꯃꯥꯅꯦꯕ ꯅꯪꯦ
ꯕꯣꯜ ꯌꯦꯡꯗꯦꯍꯦ ꯑꯩꯅ ꯍꯌꯦꯡ ꯍꯣꯔꯦꯟ ꯕ꯭ꯔꯥꯖꯤꯜ ꯀꯩꯅꯣ ꯂ ꯐꯒꯦ ꯍꯥꯏꯕꯗꯣ ꯄꯥꯎ ꯇꯥꯅꯕ
ꯌꯨꯇꯨꯨꯞꯇ ꯑꯃꯨꯛ ꯌꯦꯡꯗꯣꯏꯔꯕ
ꯎꯝ
ꯎꯝ ꯑꯩꯈꯣꯏ ꯗꯥꯏꯔꯦꯛ ꯗꯥꯏꯔꯈꯣꯏꯗꯤ ꯗꯥꯏꯔꯦꯛ ꯗꯥꯏꯔꯦꯛꯅꯦ ꯑꯩꯈꯣꯏꯗꯤ ꯂꯥꯏ ꯆꯅꯦꯦꯛ ꯈꯅ ꯌꯦꯡꯉꯁꯤꯦꯕꯣꯏ ꯑꯗꯨ
ꯥꯟꯅ ꯍꯣꯔꯦꯟ ꯄꯨꯡ ꯕꯥꯔ ꯄꯨꯡ ꯑꯅꯤ ꯅꯠꯇ꯭ꯔꯣ ꯍꯣꯔꯦꯟ ꯊꯣꯛꯇꯣꯏꯗꯣ
ꯑꯃ ꯃꯈꯥꯏꯗ ꯇꯧꯣꯏꯔꯤꯕ
ꯀꯅꯥꯅ ꯑꯗꯨ ꯇꯥꯏꯃꯤꯡꯗ ꯍꯧꯒꯠꯀꯦꯔꯣ
ꯑꯁ ꯉꯥꯏꯔꯤꯅꯦ ꯀꯩꯅꯣꯂꯤꯁꯦ ꯀꯩꯅꯣ ꯋꯥꯔꯤ ꯁꯥꯕ ꯌꯥꯕ ꯂꯣꯏ ꯁꯥꯔꯒ ꯐꯝꯃꯒ ꯋꯥꯔꯤꯔꯤ ꯋꯥꯋꯇꯥꯏ ꯁꯥꯟꯅꯔꯒ ꯇꯥꯎꯕꯤ ꯑꯅꯤ ꯀꯩꯅꯗꯅꯤ
ꯐꯥꯝꯂꯒ ꯁꯦꯟ ꯇꯥꯟꯕ ꯃꯇꯝꯅꯤ ꯅꯠꯇ꯭ꯔꯣ
ꯑꯩꯈꯣꯏꯗꯤ ꯐꯝꯃꯒ ꯁꯦꯟ ꯇꯅꯁꯨ ꯍꯩꯇ꯭ꯔꯦ ꯑꯩꯈꯣꯏꯗꯤ
ꯍ
ꯃꯤꯅ ꯍꯥꯏꯔ ꯃꯤꯅ ꯍꯥꯏꯔ ꯋꯥꯅꯤ ꯑꯩꯈꯣꯏ ꯀ ꯍꯥꯏꯗꯣꯏꯅꯦ ꯑꯩꯈꯣꯏ ꯑꯗꯨ ꯂ ꯆꯄꯁꯤꯁ
ꯎꯝ
ꯎꯝ ꯍꯣꯏ ꯑꯗꯨꯕꯨꯗꯤ ꯃꯥ ꯃꯥꯒꯤ ꯃꯇꯥꯡ ꯃꯇꯥꯡꯗ ꯂꯥꯛꯀꯅꯤꯗ ꯑꯗꯨꯕꯨꯗꯤ ꯐꯝꯃꯒ ꯆꯦꯟꯗꯥ ꯑꯃꯁꯁꯨ ꯂꯥꯛꯀꯅꯤ ꯁꯨꯔꯒ ꯇꯥꯝꯊꯣꯛꯂꯛꯀꯅꯤ ꯑꯗꯨ ꯑꯣꯏꯔꯗꯤ ꯃꯤꯑꯣꯏꯕꯒꯤ ꯄꯨꯟꯁꯤ ꯍꯥꯏꯕꯁꯤꯗꯤ ꯊꯝꯕꯗꯤ ꯉꯝꯖꯈꯤꯕꯦꯅꯀꯣ ꯋꯥꯗꯨ ꯅꯠꯇ ꯁꯨꯝ ꯂꯩꯌ ꯍꯥꯏꯕꯗꯤ ꯌꯥꯔꯣꯏ ꯋꯥꯗꯨꯅ ꯂꯩꯔꯝꯕ ꯗꯣ ꯍꯌꯦꯡ ꯅꯣꯡꯉꯥꯜꯂꯒ ꯅꯨꯡꯉꯥꯏꯈꯤꯕꯁꯨ ꯌꯥꯏ ꯀꯩꯅꯣꯒꯤ ꯐꯤꯂꯝꯗ ꯑꯃ ꯗꯥꯏꯂꯣꯞ ꯑꯃ ꯂꯩꯕꯗꯣ ꯑꯩ ꯉꯁꯤ ꯁꯦꯛꯃꯥꯏꯗ ꯃꯣꯏ ꯄꯤꯠꯂꯝꯃꯒ ꯀꯥꯄꯨ ꯄꯤꯗꯃꯨ ꯌꯦꯉꯣꯏ ꯄꯤꯂꯝꯃꯦ ꯍꯥꯏꯕꯗꯣ
ꯎꯝ
ꯑꯞꯀꯦꯠ ꯀꯥꯔꯛꯄꯗꯣ ꯑꯗꯨꯒꯤ ꯃꯊꯥꯡ ꯃꯊꯥꯡ ꯂꯥꯛꯀꯅꯦꯕ ꯊꯕꯛ ꯍꯥꯏꯕꯁꯤꯗꯤ ꯇꯧꯕ ꯇꯧꯈ꯭ꯔꯗꯤ ꯑꯗꯨ ꯑꯗꯨꯝ ꯂꯈ꯭ꯔꯦ ꯑꯗꯨ ꯂꯥꯛꯀꯅꯤꯕ ꯑꯗꯨ ꯍꯧꯒꯦ ꯑꯩꯈꯣꯏꯅ ꯍꯩꯇꯦ ꯈꯣꯠꯇꯦꯅ ꯊꯃ ꯂꯩꯗꯤ ꯌꯥꯔꯣꯏꯕꯅꯤ ꯍꯣꯠꯅꯗꯕ ꯌꯥꯗꯦ ꯃꯤꯑꯣꯏꯕ ꯑꯩ ꯑꯗꯨ ꯍꯣꯠꯅꯗꯣꯏꯅꯦ ꯇꯧꯗꯣꯏꯅꯦ ꯇꯟꯕꯗꯤ ꯌꯥꯗꯦ ꯇꯟꯕ ꯇꯜꯂꯗꯤ ꯑꯗꯨꯕꯨꯗꯤ ꯃꯤꯕꯨꯗꯤ ꯑꯣꯏꯕ ꯉꯝꯃꯣꯏ
ꯑ
ꯎꯝ ꯑꯔꯤ ꯇꯒ ꯇꯔꯤ ꯇꯔꯒ ꯃꯤ ꯑꯣꯏꯗꯣꯏꯅꯣ ꯑꯗꯨꯕꯨꯗꯤ ꯑꯩꯁꯨ ꯑꯕꯗꯤ ꯈꯂꯦ ꯑꯗꯨꯣ ꯑꯗꯨꯁꯨ ꯑꯩꯅ ꯇꯧꯊꯣꯛꯄ ꯊꯗꯄꯁꯤꯗ ꯐ ꯃꯥꯏ ꯄꯥꯛꯄ ꯉꯝꯗꯦꯅꯤ ꯑꯣꯅꯥꯕꯗꯤ ꯂꯦꯞ ꯊꯤ ꯌꯥꯗꯦ ꯏꯁꯣꯔꯅꯁꯨ ꯆꯥꯡꯉꯦ ꯀꯥꯎꯏꯅꯦ ꯑꯗꯨꯕꯨꯗꯤꯀꯣ ꯁꯤ ꯇꯧꯔꯒ ꯁꯤ ꯇꯧꯔꯒ ꯃꯥ ꯃꯥꯒꯤ ꯃꯥꯏꯕ ꯂꯦꯞꯆꯀꯗꯕ ꯑꯗꯨꯗꯤ ꯍꯥꯏꯕꯨꯗꯤ ꯂꯩꯔꯝꯗꯣꯏꯅꯦ ꯑꯗꯨꯕꯨꯗꯤ ꯑꯩꯈꯣꯏꯗꯤ ꯍꯧꯖꯤꯛꯐꯥꯎꯁꯤ ꯊꯦꯡꯅꯗꯕꯒꯤꯔ ꯍ ꯈꯉꯒ ꯁꯦꯡꯩꯅ ꯍꯥꯏꯔꯀꯥꯟꯗ ꯑꯩꯗꯣꯟ ꯃꯔꯥꯏꯅꯗꯨꯅꯤ ꯅꯨꯡꯉꯥꯏꯖ ꯃꯤꯗꯥꯗ ꯍꯣꯏ ꯅꯨꯡꯉꯥꯏꯇꯕ ꯋꯥꯔꯧꯕ ꯀꯩꯁꯨ ꯂꯩꯇꯣꯏꯗ ꯑꯩꯈꯣꯏ ꯑꯗꯨ
ꯇꯥꯕ꯭ꯔꯣ
ꯍꯣꯏ
ꯑꯩꯈꯣꯏꯒꯤ ꯀꯩꯅꯣꯟ ꯁꯟ ꯌꯨꯅꯤꯁꯇꯣ ꯇꯥꯕ꯭ꯔꯥ
ꯁꯟꯒꯤ ꯍꯥꯏꯕ ꯈꯔꯒ
ꯏꯆꯟ